ꯍꯜꯂꯣ
ꯏꯔꯥꯎꯀꯣ
ꯍꯣꯏ ꯇꯥꯏ ꯇꯥꯏ
ꯑꯣꯀꯦ ꯑꯗꯣ ꯀꯩ ꯋꯥꯔꯤ ꯁꯥꯅꯝꯕꯅꯣ ꯀꯥꯎꯒ꯭ꯔꯦ ꯑꯣ ꯉꯥꯏꯈꯣ ꯑꯩꯅ ꯅꯪꯉꯣꯟꯗ ꯋꯥꯔꯤ ꯂꯤꯔꯝꯕꯅꯤ
ꯅꯠꯇꯦ ꯋꯥꯔꯤ ꯅꯠꯇꯦ ꯑꯩꯅꯖꯨ ꯀꯩꯅꯣꯝꯃ ꯍꯥꯏꯔꯝꯕ ꯅꯪꯉꯣꯟꯗ
ꯅꯪꯅ ꯍꯥꯏꯔꯝꯃꯤꯖꯦ ꯅꯪ ꯗꯣꯔꯤꯃꯣꯟ ꯌꯦꯡꯕꯗꯒꯤ ꯍꯤꯟꯗꯤ ꯍꯩꯒꯠꯂꯛꯑꯦꯅ ꯍꯥꯏꯔꯝꯕ
ꯀꯩꯅꯣ ꯇꯠꯂꯤꯖꯦ ꯀꯩꯅꯣ
ꯎꯝ ꯆꯥꯃ
ꯇꯥꯏꯌꯦ
ꯀ꯭ꯂꯥꯁ ꯁꯥꯕꯦꯟ ꯌꯧꯔꯛꯄꯗꯩ ꯑꯦ ꯁ꯭ꯀꯨꯜ ꯍꯥꯜꯂꯛꯑꯦ ꯌꯦꯡꯉꯤ ꯁꯨꯇꯤ ꯊꯥꯏ ꯑꯇꯣꯞꯄ ꯀꯩꯝ ꯌꯦꯡꯗꯦꯕ ꯑꯗꯨꯒ ꯄꯤꯞ ꯁꯤ ꯀꯥꯟꯗꯗꯤ ꯁꯣꯇꯕꯤꯝ ꯁꯤꯗꯤ ꯍꯩꯅꯔꯝꯗꯦꯕꯀꯣ ꯑꯗ ꯄꯤꯛꯏ ꯀꯥꯟꯗ ꯁꯣꯇꯕꯤꯝ ꯉꯛꯂꯛꯏꯅꯦ
ꯍꯣꯏ
ꯑꯗꯨꯒꯤꯖꯨ ꯌꯦꯡꯕ ꯅꯨꯡꯉꯥꯏ
ꯑꯩꯠꯇꯤ ꯐꯪꯕꯖꯦ ꯍꯔꯥꯎꯕꯖꯤ ꯑꯁ
ꯀꯌꯥ ꯃꯅꯨꯡꯗꯅꯣꯕ ꯑꯩꯠꯇꯤ ꯃꯅꯨꯡꯗ ꯑꯗꯨꯝ
ꯅꯠꯇ꯭ꯔꯦ ꯍꯟꯗ꯭ꯔꯦꯠ ꯃꯅꯨꯡꯗ ꯑꯥ ꯀꯩꯅꯣ ꯑꯖꯦꯡꯕꯩꯗꯤ ꯐꯤꯐꯇꯤ ꯃꯅꯨꯡꯗ ꯐꯣꯔꯇꯤꯅꯦꯕ ꯑꯈꯣꯏꯗꯤꯅꯦ ꯃꯥꯛ ꯌꯥꯡꯈꯩꯒꯤꯗꯣ ꯑꯃꯨꯛ ꯇꯣꯉꯥꯟꯅ ꯑꯩ ꯆꯥꯝꯃꯗ ꯆꯤꯡꯈꯠꯈ꯭ꯔꯦ
ꯑꯣꯟꯊꯣꯛꯄꯗꯣ ꯃꯣꯏꯅ ꯄ꯭ꯔꯣꯄꯣꯁꯅꯦꯠ ꯂꯧꯕ ꯀꯥꯏꯗ ꯈꯣꯏ ꯁꯨꯃꯥꯏꯅ ꯉꯥꯏꯈꯣ ꯑꯩ ꯀꯩꯅꯣꯝ ꯍꯥꯏꯔꯝꯕꯅꯦ ꯑꯣ ꯑꯩꯒꯤꯅꯀꯣ ꯑꯩꯖꯨ ꯈꯔ ꯑꯥꯗ ꯂꯩꯕꯗꯒꯤ ꯉꯥꯡꯕ ꯍꯩꯔꯛꯄꯗꯒꯤ ꯅꯨꯡꯉꯥꯏꯕꯗꯒꯤ ꯌꯥꯝ ꯐꯪꯉꯛꯄꯅꯦꯕ ꯑꯩꯗꯤ ꯁꯨꯃꯥꯏꯅꯅꯦꯍꯦ ꯁꯤꯛꯁꯇꯤ ꯃꯅꯨꯡꯗ ꯐꯤꯐꯇꯤ ꯅꯥꯏꯟꯒ ꯐꯪꯉꯤꯕꯅꯤ ꯀꯩꯅꯣ
ꯍꯥꯏꯗꯤ ꯍꯩꯒꯠꯂꯛꯄꯗꯣ ꯏꯁꯥꯅꯖꯨ ꯑꯃ ꯌꯥꯝ ꯅꯨꯡꯉꯥꯏꯕꯗꯣ ꯑꯉꯥꯡ ꯑꯣꯏꯔꯤꯀꯥꯟꯗꯗꯤ ꯆꯤꯟꯐꯥꯅꯦꯕ ꯑꯗꯣ ꯑꯗꯨ ꯃꯇꯝꯗꯗꯤ ꯆꯤꯟꯐꯥ ꯅꯠꯂꯛꯇꯕꯗꯣ
ꯎꯝ
ꯍꯣꯏ ꯕꯅꯥꯟ ꯀꯩꯀꯥꯕꯨꯗꯤ ꯆꯝꯐꯥ ꯄꯨꯔꯤꯅꯦ ꯑꯗꯨ ꯑꯣꯏꯔꯒꯖꯨ ꯑꯃ ꯑꯥꯊ꯭ꯔꯖꯨ ꯈꯪꯕꯗꯣ
ꯎꯝ
ꯑꯗꯨꯃꯥꯏꯅ ꯑꯁ ꯑꯗꯣ ꯀ꯭ꯂꯥꯁ ꯁꯤꯛꯁꯇꯗꯤ ꯍꯩꯇ꯭ꯔꯤꯕꯀꯣ ꯍꯩꯇꯕꯗꯣ ꯁꯨꯃꯥꯏꯅꯒ ꯍꯥꯏꯔꯕꯅꯤꯅꯦ ꯑꯥ ꯇ꯭ꯔꯨ ꯑꯣ ꯐꯣꯜꯁꯇꯣ ꯑꯈꯣꯏꯖꯦ ꯑꯥ ꯁꯍꯤ ꯒꯂꯠꯇꯣ ꯑꯃ ꯈꯪꯗꯕꯗꯣ ꯍꯥꯏꯗꯤ ꯑꯊ꯭ꯔꯥ ꯈꯪꯗꯕꯗꯣ
ꯑꯣ
ꯑꯈꯣꯏꯒꯤ ꯍꯥꯏꯗꯤ ꯄꯩꯈꯥꯗꯨꯗ ꯇꯥꯔꯛꯄ ꯑꯣꯖꯥꯗꯒ ꯀꯣ ꯈꯣꯏ ꯀ꯭ꯂꯥꯁꯀꯤ ꯃꯌꯥꯝ ꯍꯧꯅꯔꯒ ꯃꯦꯝ ꯁꯤꯖꯦ ꯀꯩ ꯍꯥꯏꯅꯣ ꯑꯥꯊ꯭ꯔꯒ ꯍꯪꯉꯦꯕꯀꯣ ꯑꯗꯨ ꯃꯦꯝꯅ ꯑꯩꯅ ꯍꯥꯏꯔꯦ ꯃꯦꯝꯗꯣ ꯀꯩꯅꯣ ꯇꯧꯕ ꯃꯥꯖꯦ ꯍꯤꯟꯗꯤ ꯇꯥꯛꯄꯗꯤ ꯑꯣꯏꯗꯕ ꯑꯗꯨꯒ ꯅꯦꯄꯥꯂꯤꯗꯤ ꯑꯣꯏꯕꯗꯣ
ꯎꯝ
ꯑꯗꯨꯗꯨꯒꯤ ꯃꯥꯖꯨ ꯄꯥꯕ ꯊꯣꯛꯏꯗꯅꯀꯣ ꯑꯗ ꯑꯩꯅ ꯍꯥꯏꯔꯗꯤ ꯌꯥꯔꯦ ꯂꯣꯏꯅ ꯈꯪꯉꯒ ꯏꯔꯅꯤ ꯀꯩ ꯍꯥꯏ ꯑꯗꯣ ꯃꯥꯖꯦ ꯅꯨꯡꯉꯥꯏꯇꯕꯩ ꯑꯃꯨꯛ ꯍꯥꯏꯕꯤꯔꯤꯕ ꯁꯨꯃꯥꯏꯟ ꯍꯥꯏꯔꯛꯄ ꯍꯣꯛꯀꯤꯖꯦ ꯅꯨꯄꯤ ꯈꯛꯇꯅ ꯁꯥꯟꯅꯕ ꯃꯁꯥꯟꯅꯅꯤꯒ ꯍꯥꯏ ꯑꯗꯨꯗꯤ ꯒꯅꯠꯀ ꯂ ꯏꯅꯔꯡ ꯇꯧ ꯅꯣꯛꯅꯤꯡꯉꯤꯗ
ꯑꯈꯣꯏ ꯄꯤ ꯒꯥꯏꯅ ꯃꯦꯠꯁ ꯗ ꯐꯣꯂꯣꯌꯤꯡ ꯌꯥꯝ ꯆꯥꯒꯠꯅꯕ ꯂꯩꯌꯦ ꯃꯦꯠꯁ ꯗ ꯐꯣꯂꯣꯋꯤꯡ ꯂꯣꯏ ꯏꯊꯣꯛꯑꯅꯤꯕ
ꯑꯥ
ꯗꯨꯈ ꯍꯧꯖꯤꯛ ꯀꯦꯁꯣꯒꯤꯖꯨ ꯃꯌꯥꯝ ꯁꯤꯅꯅꯩꯀꯣ ꯑꯗꯨꯒ ꯃꯌꯥꯏꯗ ꯗꯣꯠ ꯑꯃ ꯊꯥꯅꯝꯃꯒꯅꯦ ꯗꯣꯠꯇꯨꯗ ꯑꯈꯣꯏ ꯃꯌꯥꯝ ꯄꯨꯂꯞ
ꯑꯩꯁ
ꯑꯗꯨꯗ ꯐꯥꯔꯁ ꯐꯥꯔꯁ ꯇꯥꯝꯒ ꯁꯦꯀꯦꯟ ꯇꯥꯝꯒꯖꯨ ꯃꯥꯥꯔꯛ ꯐꯪꯗꯦꯕꯀꯣ ꯑꯗꯨꯒ ꯀꯩꯅꯣꯗꯤ ꯐꯪꯉꯦꯕ ꯐꯥꯏꯅꯦꯜꯗꯗꯤ ꯐꯪꯉꯦ ꯑꯗꯨ ꯃꯣꯏꯖꯨ ꯅꯨꯡꯉꯥꯏꯇ꯭ꯔꯦ ꯃꯥꯛ ꯍꯥꯞꯄꯦ ꯑꯩ ꯏꯃꯥꯥꯟꯅꯕ ꯑꯃ ꯀꯣ ꯀ꯭ꯂꯥꯁ ꯁꯚꯦꯟ ꯍꯣꯏ ꯍꯤꯟꯗꯤꯒꯤ ꯍꯩ ꯃꯥꯜꯂꯦ ꯏꯁ ꯐꯠ ꯏꯌꯦ ꯑꯩꯅ ꯄꯥꯔ ꯁꯤꯟꯒꯦ ꯇꯧꯕ ꯑꯗꯨꯃꯥꯏꯟ ꯇꯨ ꯌꯦ ꯇ ꯇꯨ ꯄꯥꯁꯇꯧꯔ ꯂꯥꯛꯄ
ꯑꯗꯨꯒꯀꯣ ꯑꯩꯗꯤ ꯑꯃ ꯑꯃ ꯋꯥꯀ꯭ꯌꯥ ꯕꯅꯥꯎꯋꯣ ꯇꯧꯕꯗꯣ ꯃꯦꯛ ꯁꯦꯟꯇꯦꯟꯁ ꯇꯧꯕꯩꯗꯣ ꯋꯥꯍꯩ ꯑꯃ ꯄꯤꯔꯒ ꯍꯩꯇꯦꯗꯅ ꯑꯗꯨꯒꯤ ꯑꯩꯅ ꯇꯧꯗꯨꯏꯖꯦ ꯀꯩꯅꯣ ꯍꯥꯏꯔꯣ ꯋꯥꯍꯩꯖꯦ ꯄꯤꯔꯝꯃꯦꯗꯅ ꯀꯌꯥ ꯍꯦ ꯇꯞꯁꯟꯕ ꯍꯥꯏꯗꯤ ꯃꯠꯁ꯭ꯂꯤ ꯄꯤꯔꯝꯕꯖꯨ ꯃꯠꯁ꯭ꯂꯤ ꯀꯌꯥ ꯍꯦ ꯇꯧꯁꯟꯕꯅꯦ ꯍꯥꯏꯕ
ꯑꯗꯨꯗ ꯃꯥꯔꯛꯇꯤ ꯐꯪꯕ
ꯐꯪꯗ꯭ꯔꯗꯤ ꯀꯩꯅꯣ ꯀꯩ ꯀꯥꯏꯔꯒꯦ ꯑꯗꯨ ꯑꯌꯥꯝ ꯑꯊ꯭ꯔꯥ ꯊꯣꯛꯏꯖꯤꯗꯤ ꯃꯠꯁ꯭ꯂꯤ ꯀꯌꯥ ꯍꯦ ꯗ꯭꯭ꯔꯋꯥꯖꯥ ꯀꯌꯥ ꯍꯦ ꯗ꯭ꯔꯋꯥꯖꯥ ꯈꯣꯂꯣ ꯅꯨꯄꯥ
ꯍꯝ
ꯇꯨꯝꯅꯤꯡꯉꯤ ꯅꯣꯏꯃꯥ ꯅꯥꯕ ꯐꯔꯕ ꯈꯔ ꯐꯔꯕ
ꯐꯠꯇꯦ
ꯉꯥ ꯂꯧꯒ꯭ꯔꯕꯣ ꯅꯣꯏꯕꯣꯛꯅ
ꯂꯧꯗꯦꯗ ꯍꯌꯦꯡ ꯑꯌꯨꯛ ꯂꯧꯗꯣꯏ ꯈꯪꯗꯦ ꯂꯩꯌꯦ
ꯎꯝ ꯈꯣꯏ ꯕꯣꯛꯁꯨ ꯑꯌꯨꯛ ꯈꯨꯗꯤꯡꯒꯤꯅꯦ ꯐꯨꯡꯒꯥꯗ ꯃꯩ ꯌꯥꯝ ꯍꯧꯒꯠꯆꯕꯅꯦ
ꯎꯝ
ꯌꯥꯝ ꯄꯥꯝꯖꯕꯅꯦ
ꯅꯦꯠꯋꯥꯛꯁꯦ ꯌꯥꯝ ꯆꯞꯄꯦ ꯀꯩꯗꯧꯔꯖꯥꯠꯅꯣ ꯈꯪꯗꯦ
ꯂꯦꯞꯇꯣꯞ ꯍꯥꯏꯔꯣ ꯅꯪꯒꯤ ꯂꯦꯞꯇꯣꯞꯇꯤ ꯀꯩ ꯀꯝꯄꯦꯅꯤꯒꯤ ꯑꯣꯏꯒꯦ ꯍꯥꯁ ꯄꯤ ꯑꯦꯁꯔ ꯑꯦꯁꯁ ꯍꯥꯏꯔꯣ
ꯑꯦꯁꯔ ꯑꯦ ꯁꯔ ꯍꯥꯏꯕ
ꯑꯦ ꯑꯦ ꯁꯤ ꯏ ꯑꯥꯔꯗꯣ ꯅꯠꯇ꯭ꯔꯣ
ꯌꯦꯁ
ꯎꯝ
ꯄ꯭ꯔꯐꯣꯃꯦꯟꯁ ꯃꯣꯠꯇ ꯊꯝ ꯒꯦꯝ ꯁꯥꯟꯅꯕ ꯅꯨꯉꯥꯏꯅꯕ
ꯏꯁ
ꯐꯠꯇꯦ
ꯑꯩ ꯑꯉꯥꯡꯒꯤ ꯃꯥꯒꯤ ꯗꯦꯜ ꯀꯝꯄꯦꯅꯤꯗ ꯂꯩ ꯗꯦꯜꯖꯦ ꯐꯠꯇꯦꯅ ꯍꯥꯏ
ꯗꯦꯜꯂꯣ ꯑꯈꯣꯏꯒꯤ ꯁꯥꯔꯕꯤꯁꯤꯡꯗ
ꯑꯗꯨꯒꯤ ꯑꯣꯏꯔꯝꯃꯅꯤ ꯑꯃ ꯑꯦꯁ ꯑꯦꯁꯔ ꯂꯥꯏꯠ ꯑꯦꯁꯄꯔ ꯍꯥꯏꯕ꯭ꯔꯣ ꯑꯦꯁꯔ ꯍꯥꯏꯕ꯭ꯔꯣ ꯑꯦꯁꯔ ꯂꯥꯏꯠꯅ ꯑꯃ ꯊꯣꯛꯄꯗꯣ ꯑꯦꯁꯄꯔ ꯂꯥꯏꯠ
ꯑꯦꯁꯄꯔ
ꯑꯥ ꯑꯗꯨꯗꯣ ꯐꯩꯌꯦ ꯐꯩꯌꯦ ꯍꯥꯏꯌꯦ
ꯀꯩꯅꯣꯅ ꯄꯥꯏꯕꯗꯨꯅꯦ
ꯑꯩꯗ ꯍꯣꯏ ꯍꯣꯏ ꯑꯗꯨ ꯐꯥꯕ ꯐꯩ ꯍꯥꯏꯌꯦ
ꯑꯗꯨ ꯈꯪꯗꯦ ꯑꯩꯉꯣꯟꯗꯗꯤ ꯀꯌꯥ ꯅꯨꯉꯥꯏꯇꯦ
ꯑꯩꯅ ꯌꯨꯇ꯭ꯌꯨꯞꯇ ꯌꯦꯡꯕꯗ ꯍꯥꯏꯕ ꯑꯗꯨꯒ
ꯑꯗꯨꯕꯨꯗꯤ ꯅꯣꯏ ꯁꯤ ꯁꯤꯖꯤꯟꯅꯩ ꯄꯣꯠꯇꯨꯒꯤ ꯃ ꯃꯍꯈꯥ ꯄꯣꯜꯂꯦ
ꯑ ꯁꯤꯟꯅꯕꯖꯦ ꯅꯪꯅ ꯀꯃꯥꯏ ꯇꯧꯔ ꯁꯤꯟꯅꯒꯦꯕ
ꯁꯤꯟꯅꯕ ꯍꯥꯏꯗꯤ ꯅꯪꯅ ꯇꯧꯔꯤꯕ ꯍꯣ ꯍꯣꯐꯤꯁ ꯋꯥꯛꯇꯨꯒꯤ ꯌꯥꯝ ꯂꯩꯌꯦꯕ ꯍꯥꯏꯗꯤ ꯗꯨꯝ ꯅꯣꯏꯅ ꯇꯧꯗꯣꯏꯖꯤ ꯀꯩꯝ ꯅꯠꯇꯦꯕ ꯀꯩꯝꯇꯖꯨ ꯇꯧꯅꯤꯡꯉꯥꯏꯖꯨ ꯂꯩꯇꯦꯅ
ꯑꯗꯨ ꯔꯤꯁꯔꯁ ꯇꯧꯔꯛꯑꯗꯤ ꯃꯌꯥꯝ ꯇꯧꯔꯛꯑꯣꯏꯗ꯭ꯔꯣ
ꯇꯧꯔꯛꯀꯅꯤ ꯑꯗꯣ ꯍꯩꯁꯄꯌꯥꯔꯗꯖꯨ ꯂꯨ ꯂꯨ ꯂꯨꯃꯛꯀꯅꯦꯕ ꯑꯗꯣ
ꯑꯗꯨꯗꯤ ꯀꯔꯝꯕꯅ ꯐꯗꯣꯏꯅꯣꯕ
ꯑꯗꯨꯗꯤ ꯅꯪ ꯍꯌꯦꯡꯋꯥꯏ ꯅꯪꯅ ꯇꯧꯕ ꯇꯥꯔꯦ ꯍꯥꯏꯗꯤ ꯑꯩ ꯑꯗꯨꯝ ꯊꯤꯔꯦ
ꯑꯩ ꯑꯩꯈꯣꯏ ꯕꯥꯅ ꯊꯥ ꯑꯅꯤ ꯑꯍꯨꯝ ꯂꯩꯔꯒ ꯂꯩꯕꯤꯅꯤ ꯍꯥꯏ
ꯊꯥ ꯑꯅꯤ ꯑꯣ
ꯊꯥ ꯑꯅꯤ ꯑꯍꯨꯝ ꯂꯩꯔꯒ ꯑꯗꯨꯖꯨ ꯅꯍꯥꯟ ꯑꯩ ꯊꯕꯛꯀꯤ ꯆꯠꯄꯗꯨꯗ ꯃꯥꯅ ꯍꯥꯏꯔꯛ ꯄꯅꯦ ꯑꯩꯅ ꯑꯃ ꯂꯩꯌꯨ ꯍꯥꯏꯕꯩ
ꯑꯗꯣ ꯅꯪ ꯔꯤ ꯔꯤꯁꯔꯁ ꯇꯧ ꯇꯧꯕꯗꯨ ꯁꯣꯏꯗ꯭ꯔꯕꯣ ꯔꯤꯁꯁꯇꯣ ꯁ꯭ꯣꯏꯗꯕꯤꯗ ꯇꯧꯗꯣꯔꯕꯣ ꯅꯠꯇꯦ ꯅꯪꯒꯤ ꯔꯤ ꯔꯤ ꯔꯤꯁꯁꯇꯣ ꯁꯣꯏꯗꯕꯤꯗ ꯇꯧꯗꯣꯔꯕꯕ
ꯇꯧꯅꯤ ꯇꯧꯔꯣꯏ ꯈꯪꯗꯦꯍꯦ ꯇꯧꯔꯗꯤ ꯍꯥꯏꯕꯩ ꯋꯥꯅꯤ ꯑꯩ ꯀꯩꯁꯨ ꯇꯧꯅꯤꯡꯕ ꯅꯠꯇꯦꯀꯣ
ꯃꯣ ꯊꯥ ꯊꯥ ꯑꯅꯤ ꯑꯍꯨꯝ ꯂꯩ ꯂꯩꯒꯦ ꯂꯩꯊꯣꯛꯎꯔꯒ ꯅꯪ ꯇꯧ ꯇꯜꯂꯤ
ꯑꯦ ꯑꯗꯨ ꯑꯣꯏꯖꯨ ꯑꯗꯨꯝ ꯆꯪꯉꯛꯑꯣꯏꯗ꯭ꯔꯣ
ꯆꯪꯉꯛꯀꯅꯤ ꯑꯗꯨꯕꯨꯗꯤ
ꯑꯗꯨꯅꯦ ꯑꯗꯨꯒꯤꯅꯦ ꯑꯇꯣꯞꯄ ꯊꯕꯛ ꯑꯩꯅ ꯑꯩꯅ ꯌꯥꯝ ꯂꯩꯍꯟꯅꯤꯡꯉꯤꯖꯦ ꯑꯇꯣꯞꯄ ꯊꯕꯛꯀꯤ ꯑꯦꯛꯖꯥꯝ ꯊꯥꯅꯤ ꯈꯣꯠꯅꯤ ꯍꯥꯏꯔꯖꯨ ꯑ ꯍꯩ ꯍꯩꯗꯤ ꯌꯨꯇ꯭ꯌꯨꯕꯇꯒꯨꯝꯕ ꯀ꯭ꯂꯥꯁꯀꯨꯝꯕ ꯌꯦꯡꯉꯖꯨ ꯈꯔ ꯆꯥꯎꯔꯗꯤ ꯅꯨꯡꯉꯥꯏꯗꯅ
ꯎꯝ
ꯑꯗꯨꯒꯤ ꯌꯥꯝ ꯂꯩꯍꯟꯅꯤꯡꯕ ꯑꯗꯨꯒ ꯍꯥꯏꯕꯤꯌꯨ
ꯆꯞꯄꯦ ꯑꯁ
ꯂꯦꯞꯇꯣꯞꯂꯣ
ꯌꯦꯁ ꯒꯣꯜ ꯆꯜꯂꯦ ꯍꯦ ꯐꯖꯩꯍꯦ
ꯎꯝ ꯑꯁꯦꯡꯕ ꯆꯟꯂꯕꯁꯤꯉꯥꯏ ꯃꯔꯝ
ꯑꯁꯦꯡꯕ ꯑꯁꯦꯡꯕ ꯍꯌꯦꯡ ꯆꯟꯗꯣꯏꯅꯤ ꯃꯥꯁꯨ
ꯅꯪꯅ ꯑꯣꯏꯔꯤꯁꯦ ꯅꯝꯕꯔ ꯇꯦꯟꯅꯤꯅꯦ ꯑꯗꯨꯗꯤ
ꯑ ꯃꯟꯅꯤ ꯑꯩꯒꯤ ꯍꯥꯏꯕ ꯂꯩꯇꯦꯅꯦ ꯇꯤꯝ ꯍꯩꯅꯕꯤ ꯂꯣꯏ ꯁꯥꯟꯅꯕꯅꯦ ꯃꯤ ꯂꯣꯏꯅ ꯀꯟꯇꯔꯣꯜ ꯇꯧ
ꯅꯪꯁꯦ ꯅꯝꯕꯔ ꯁꯚꯦꯟ ꯑꯣꯏꯕꯅꯕꯨ ꯍꯦꯟꯅ ꯌꯥꯗꯣꯏꯅꯦ ꯁꯚꯦꯟꯒꯤ ꯃꯤꯅꯤꯅ
ꯂꯩꯔ ꯂꯥꯡ ꯁꯤ
ꯅꯪ ꯁꯚꯦꯅ ꯅꯇꯕ꯭ꯔꯥ
ꯅꯠꯇꯦ
ꯑꯦ ꯍ
ꯑꯩ ꯅꯥꯏꯟ
ꯑꯣꯀꯦ ꯃꯁꯛꯁꯨ ꯅꯥꯏꯟ ꯃꯥꯜꯂꯦ ꯑꯩꯁꯨ ꯅꯥꯏꯟꯅꯤ
ꯅꯪꯒꯤ ꯅꯥꯏꯟꯗꯨꯅ ꯑꯩꯁꯦ ꯈꯨꯊꯤꯕꯥ ꯌꯥꯎꯕꯅꯦ
ꯀꯨꯊꯤꯗ ꯅꯥꯏꯟ ꯍꯥꯏꯔꯛꯇꯦꯍꯦ
ꯅꯪ
ꯐꯥꯏꯕ ꯍꯥꯏꯗꯨꯗꯤ
ꯈꯪꯗꯦ ꯑꯗꯨꯒꯗꯤ ꯀꯥꯑꯣꯔꯦ
ꯍꯥꯏꯕꯅꯦ ꯀꯨꯊꯤꯗ ꯑꯗꯨ ꯐꯥꯏꯚꯇꯨꯗꯤ ꯑꯩꯅ ꯅꯥꯍꯥꯟꯅ ꯈꯪꯉꯦꯗ ꯅꯪꯒꯤꯁꯨ ꯍꯣꯠ ꯌꯥꯅꯤ ꯍꯧꯠꯄꯤꯔꯛꯀꯦ ꯑꯗꯣ ꯑꯩ ꯚꯤꯗꯤꯑꯣ ꯑꯃ ꯌꯦꯡꯗꯗꯤ ꯌꯥꯔꯔꯣꯏ ꯀꯥꯎꯈ꯭ꯔꯦ ꯂꯣꯏꯅ ꯑꯣ ꯑꯃ ꯍꯥꯏꯗꯤ ꯑꯩꯒꯤ ꯄꯣꯛꯄ ꯗꯦꯠ ꯊꯥ ꯃꯌꯥꯝꯗꯣ ꯂꯣꯏ ꯄ꯭ꯂꯁ ꯇꯧꯔ ꯇꯥꯔꯛꯄꯗꯣ ꯍꯥꯏꯗꯤ ꯁꯤꯡꯒꯜ ꯗꯤꯖꯤꯠ ꯇꯥꯗ꯭ꯔꯤꯐꯥꯎ ꯄ꯭ꯂꯁ ꯇꯧꯕꯅꯤꯅꯦ ꯑꯗꯨꯒ ꯇꯧꯔꯒ ꯑꯩ ꯅꯍꯥꯟꯃꯨꯛ ꯍꯣꯠꯈꯤꯕꯅꯦ ꯐꯥꯏꯚ ꯇꯥꯈꯤꯕꯅꯦꯕ ꯑꯗꯨꯅ ꯈꯪꯗ꯭ꯔꯦ ꯑꯩ ꯀꯥꯎꯔꯦ ꯑꯃꯨꯛꯀ ꯌꯦꯡꯉꯒ ꯊꯤꯕꯤꯔꯛꯀꯦ ꯆꯨꯝꯕꯅꯦ ꯑꯗꯣ ꯍꯥꯏꯗꯤ ꯀꯨꯊꯤꯗ ꯍꯥꯏꯔꯛꯏꯗꯣ ꯆꯞ ꯃꯥꯟꯅꯅ ꯇꯥꯈꯤꯕ ꯃꯇꯝꯗꯨꯗ ꯑꯩꯒꯤ ꯐꯥꯏꯚ ꯑꯗꯨꯝ ꯇꯥꯈꯤꯕ ꯀꯩꯅꯣ ꯇꯨꯃꯤꯟꯅ ꯂꯩꯈ꯭ꯔꯤꯗꯣ
ꯁꯨꯃꯥꯏ ꯈꯔ ꯆꯦꯞꯊꯔꯣ
ꯀꯥꯎꯔꯦꯃꯤ ꯑꯝꯇ ꯌꯦꯡꯒꯤꯒꯦ ꯍꯥꯏꯔꯒ ꯑꯩ ꯍꯣꯜꯂꯛꯀꯦ ꯍꯣ ꯑꯗꯨꯒ ꯍꯣꯠꯄ ꯍꯩꯔꯀꯥꯟ ꯅꯉꯣꯟꯗ ꯍꯥꯏꯕꯤꯔꯛꯀꯦ ꯑꯃꯨꯛ ꯀꯃꯥꯏ ꯍꯣꯠꯅꯤꯗꯣ
ꯎꯝ
ꯂꯣꯏꯗꯤ ꯏꯊꯣꯛꯄꯅꯦ ꯁꯥꯡꯅ ꯍꯥꯟꯅ ꯀꯌꯥ ꯂꯦꯝꯍꯧꯔꯤ‌ ꯀꯩꯗꯧꯔꯕ
ꯅꯪ ꯄꯣꯛ ꯄꯣꯛꯄꯒꯤ ꯗꯦꯠ
ꯎꯝ ꯄꯣꯛꯄꯒꯤ ꯗꯦꯠ ꯊꯥ ꯑꯗꯩꯗꯤ ꯆꯍꯤ ꯑꯗꯨꯗꯣ ꯅꯪꯒꯤ ꯑꯩ ꯂꯣꯏ ꯈꯪꯉꯁꯤꯗꯤ
ꯆꯍꯤ ꯍꯥꯏꯁꯦ ꯑꯗꯨ ꯑꯩ ꯌꯥꯎꯔꯣꯏ ꯍꯥꯏꯕ ꯆꯍꯤ ꯑꯃꯒ ꯃꯥꯟꯅꯔꯣꯏ ꯍꯥꯏꯕ
ꯆꯍꯤ ꯍꯥꯏꯖꯦ ꯍꯧꯖꯤꯛꯀꯤ ꯅꯠꯇꯤꯌꯦ ꯅꯪꯅ ꯄꯣꯛꯄꯩ ꯆꯍꯤꯅꯦ ꯅꯪꯒꯤ ꯗꯦꯠ ꯑꯣꯐ ꯕꯥꯔꯠ
ꯑꯣ
ꯑꯗꯨꯒꯅꯦ ꯈꯪꯉ
ꯎꯝ
ꯀꯨꯊꯤ ꯌꯦꯡꯕꯗꯣ ꯑꯥ ꯄꯣꯛꯄꯒꯤ ꯇꯥꯏꯃꯤꯡꯗꯨꯒ ꯑꯥ ꯊꯥꯒ ꯇꯥꯡꯒꯒꯨꯝꯕ ꯍꯥꯏꯔꯒ ꯌꯥꯕ ꯃꯥꯜꯂꯦ ꯑꯇꯩ ꯀꯩꯝ ꯍꯥꯏꯗꯕꯤꯗ
ꯃꯥꯗꯣ ꯀꯩꯅꯣꯗꯤ ꯅꯪ ꯑꯌꯨꯛꯛꯇ ꯄꯣꯛꯄ꯭ꯔ ꯅꯨꯡꯗꯥꯡ ꯄꯨꯡ ꯀꯌꯥ ꯑꯗꯨꯋꯥꯏ ꯂꯩꯇ꯭ꯔꯥ
ꯂꯩ ꯀꯩꯅꯣ ꯄꯨꯡ ꯍꯥꯏꯖꯦ ꯑꯗꯨꯅꯤ ꯀꯩꯅꯣ ꯑꯩꯅ ꯄꯨꯡ ꯁꯤꯛꯁ ꯊꯥꯔꯠ ꯇꯤ ꯄꯤ ꯑꯦꯝ ꯍꯥꯏꯔꯗꯤ ꯅꯨꯡꯗꯥꯡꯅꯦ ꯑꯗꯨꯝ ꯈꯪꯉꯦꯗꯅ
ꯑꯩ ꯀꯔꯝꯀꯥꯟ ꯄꯣꯛꯄꯅꯣ ꯈꯪꯗꯦ
ꯑꯩꯗꯤ ꯅꯨꯡꯗꯥꯡ ꯋꯥꯏꯔꯝꯗ ꯄꯣꯛꯑꯦ ꯍꯥꯏ ꯄꯨꯡ ꯇꯔꯨꯛꯀ ꯃꯤꯅꯤꯠ ꯅꯤꯐꯨ ꯅꯤꯄꯥꯟ ꯍꯥꯏꯕ꯭ꯔ ꯅꯤꯐꯨ ꯃꯉꯥ ꯍꯥꯏꯕ꯭ꯔ ꯀꯩꯅꯣ ꯑꯗꯨꯗ
ꯑꯈꯣꯏꯖꯤ ꯑꯗꯨꯒ ꯈꯪꯉꯝꯃꯗꯤ
ꯑꯗꯣ ꯀꯩꯅꯣ ꯇꯧꯋꯦ ꯅꯣꯏ ꯃꯥꯗꯤ ꯈꯪꯉꯝꯅꯤ ꯀꯩꯅꯣ
ꯑꯁ ꯑꯥ ꯃꯥ ꯀꯃꯥꯏ ꯈꯪꯗꯣꯏꯅꯣ ꯃꯥꯗꯤ ꯑꯥ ꯂꯦꯕꯔ ꯔꯨꯝꯗ
ꯃꯥꯅ ꯂꯦꯕꯔ ꯔꯨꯝꯗ ꯆꯪꯉꯤꯗꯣ ꯑꯌꯨꯛꯅꯤ ꯅꯨꯡꯗꯥꯡꯅꯤ ꯃꯥꯅ ꯈꯪꯗ꯭ꯔꯗꯤ ꯀꯅꯥꯅ ꯈꯪꯗꯣꯏꯅꯣ
ꯑꯗꯣ ꯄꯨꯡ ꯆꯞ ꯆꯥꯕꯤꯒꯩꯗꯤ ꯈꯪ ꯈꯪꯉꯝꯅꯤ
ꯑꯗꯨꯗꯤ ꯍꯥꯏꯔꯛꯑꯝꯅꯤꯌꯦ ꯑꯗꯨ ꯍꯥꯏꯔꯛꯑꯥꯒꯅꯦ ꯀꯨꯊꯤ ꯏꯕ ꯆꯠꯅꯔꯤꯖꯦ ꯑꯉꯥꯡ ꯅꯧꯅ ꯄꯣꯛꯄꯒꯤ
ꯑꯗꯨꯒ ꯀꯩꯅꯣꯁꯨ ꯇꯧꯋꯦ ꯍꯥꯏ ꯑꯩꯈꯣꯏ ꯇꯥꯃꯣꯖꯨ ꯑꯩꯒ ꯑꯗꯨꯃꯥꯏꯅ ꯑꯗꯨꯝ ꯅꯨꯡꯗꯥꯡ ꯋꯥꯏꯔꯝꯗ ꯉꯥꯛꯇ ꯄꯣꯛꯑꯦ ꯍꯥꯏ ꯑꯅꯤꯃꯛ ꯑꯩ ꯄꯣꯛꯄꯗ ꯌꯥꯝꯅ ꯅꯣꯏꯌꯦ ꯆꯥꯎꯋꯦ ꯍꯥꯏ ꯂꯨꯝꯃꯦ ꯍꯥꯏ